ꯍꯜꯂꯣ
ꯍꯜꯂꯣ ꯇꯥꯏ ꯀꯣ
ꯍꯜꯂꯣ ꯇꯥꯏꯦꯀꯣ ꯇꯥꯏ ꯍꯣꯏ ꯇꯥꯏ
ꯍꯀꯣ ꯀꯔꯤ ꯇꯔꯔ ꯂꯩꯕ꯭ꯔꯣ
ꯑꯩ ꯀꯩꯅꯣ ꯇꯧꯔꯤꯌꯦ ꯂꯥꯏꯔꯤꯛ ꯈꯔ ꯄꯥꯥꯁꯦꯅ ꯐꯝꯂꯝꯕꯅꯦ ꯍꯧꯖꯤꯛ
ꯄꯥꯎꯅꯦ ꯑꯗꯨ ꯄꯥꯎꯅꯦ ꯑꯗꯨꯗꯤ
ꯍꯣꯏ ꯑꯗꯨꯝ ꯐꯝꯂꯝꯝꯕꯅꯦ
ꯑꯥ ꯑꯁꯤꯁꯤ ꯀꯂꯔ ꯄ ꯑꯣꯗꯗꯤ
ꯎꯝ ꯉꯥꯏꯍꯥꯛꯇꯪ ꯑꯗꯨꯝ ꯃꯥꯏꯟ ꯐ꯭ꯔꯦꯁ ꯑꯣꯏꯅꯀꯣ
ꯎꯝ
ꯇꯧꯒꯦꯅ ꯍꯥꯏꯕꯅꯦ ꯑꯗꯣ
ꯑꯣ ꯎꯝ ꯂꯥꯏ ꯂꯥꯛꯇꯕꯒꯤ ꯑꯗꯨꯝ ꯁꯥꯕꯒꯤꯀꯣ ꯄꯗ ꯐꯥꯅꯅꯦ ꯅꯣꯏꯗ ꯂꯥꯏꯛ ꯂꯥꯛꯄ꯭ꯔꯥ
ꯂꯥꯡ ꯂꯥꯛꯑꯦ
ꯑꯣ
ꯅꯍꯥꯟ ꯏꯕꯥꯅꯤ ꯇꯧꯈ꯭ꯔꯕ ꯃꯥꯜꯂꯦꯀꯣ
ꯑ ꯇꯧꯈ꯭ꯔꯦ ꯍꯣꯏ
ꯑꯣ ꯍꯣꯏ ꯍꯣꯏ ꯍꯣꯏ ꯍꯣꯏ ꯅꯤꯡꯁꯤꯡꯉꯦ ꯅꯤꯡꯁꯤꯡꯪꯉꯦ ꯀꯩꯗꯧꯔꯝꯃꯤꯅꯣ
ꯆꯥꯛ ꯆꯥꯕ ꯂꯣꯏꯔꯒ ꯂꯥꯏꯠ ꯆꯠꯈ꯭ꯔꯕꯀꯣ ꯑꯗꯨꯒꯤ ꯑꯁ ꯂꯥꯏꯛ ꯂꯥꯛ ꯂꯥꯛꯄꯗ ꯉꯥꯏꯔꯒꯂꯌꯦꯦ ꯌꯥꯝ ꯁꯥꯕꯒꯤ ꯂꯩꯕꯗꯣ ꯅꯨꯡꯉꯥꯏꯇꯦ
ꯎꯝ
ꯁꯛꯁ ꯑꯔꯕꯨꯣ
ꯑꯩ ꯆꯥꯔꯦ ꯉꯥꯏꯍꯥꯛ ꯑꯣꯏꯔꯦ ꯍꯣꯏ ꯆ ꯅꯣꯏ ꯆꯥꯗ꯭ꯔꯤꯕꯣ
ꯆꯥꯔꯦ ꯆꯥꯔꯦ ꯐꯤ ꯁꯪꯁ ꯑꯦꯦ
ꯑꯩꯗꯤ ꯉꯁꯤ ꯈꯔ ꯍꯥꯎꯔꯦ ꯍꯥꯏꯅꯤꯡꯗ꯭ꯔꯦꯁꯦ ꯑꯩ ꯑꯣꯛ ꯊꯣꯡꯉꯦ ꯑꯩ ꯑꯣꯛ ꯊꯣꯡꯕ ꯆꯥꯏ ꯉꯁꯦ ꯃꯊꯦꯜ ꯃꯊꯦꯜ ꯌꯥꯝꯃꯦ ꯍꯣꯏ
ꯑꯣ ꯑꯣ ꯍꯧꯅꯤ ꯍꯧꯅꯤ
ꯎꯝ ꯑꯩꯈꯣꯏ ꯆꯦꯡꯒꯨꯝ ꯑꯀꯨꯞꯄ ꯎ ꯑꯀꯪꯕꯗ ꯀꯥꯍꯧꯕꯗꯣ ꯆꯤꯡꯗꯀꯣ ꯑꯩꯈꯣꯏ ꯄꯥꯝꯂꯣ ꯑꯗꯣ ꯑꯃꯗꯁꯨ ꯌꯥꯜꯂ ꯌꯥꯜꯂ ꯍꯧꯕꯗꯣ ꯑꯗꯨꯒꯃꯁꯨ
ꯑꯣꯏꯣꯏ
ꯑꯗꯨꯣꯝꯕꯁꯨ ꯉꯥꯔꯤꯒ ꯈꯔ ꯃꯦꯠꯂꯒꯀꯣ ꯃꯥ ꯃꯣꯔꯣꯛꯛ ꯃꯇ
ꯑ ꯍꯅꯤ ꯍꯦ ꯑꯦꯚꯥꯎ ꯅꯪꯁ ꯇꯤꯐꯤꯟ ꯇꯤꯐꯤꯟ ꯄꯥꯔꯁꯦꯜ ꯇꯧꯔꯛꯑꯣꯅꯦ ꯑꯩꯈꯣꯏꯗꯁꯨ
ꯎꯝ ꯅꯪ ꯑꯩꯅ ꯍꯥꯏꯕꯗꯣ
ꯌꯥꯗꯅꯤ ꯏꯣꯅ ꯆꯥꯕ ꯑꯣꯏꯦꯔ
ꯊꯝꯃꯦꯖꯦ ꯅꯪ ꯑꯩꯅ ꯍꯥꯏꯕꯁꯤ ꯇꯥꯔꯒ ꯇꯤꯟꯒꯁꯤ ꯌꯣꯠꯂꯝꯒꯗ꯭ꯔ ꯀꯣ
ꯍꯥ
ꯑꯩꯅ ꯍꯥꯏꯕꯁꯦ ꯍꯥꯎꯟꯕꯗ ꯇꯤꯟꯒꯁꯤ ꯌꯣꯠꯂꯝꯒꯗ꯭ꯔꯕꯅ
ꯈꯪꯒꯦꯍꯦ
ꯑꯗꯨꯒ ꯑꯃꯨꯛꯁꯨ ꯍꯩꯅꯧ ꯍꯩꯅꯧ ꯑꯍꯥꯎꯕ ꯑꯃꯨꯛꯒ ꯆꯥꯁꯤꯜꯂꯦ
ꯑꯥ ꯍꯥꯏꯅꯧꯗꯤ ꯑꯩꯈꯣꯏꯗꯤ ꯑꯗꯨꯝ ꯆꯔꯦ ꯑꯩꯈꯣꯏꯁꯨ ꯍꯣꯏ
ꯍꯩꯅꯧꯁꯨ ꯃꯈꯟ ꯂꯩꯌꯦꯕꯀꯣ ꯍꯩꯅꯧꯁꯦ ꯈꯤꯇꯪ ꯄꯤꯛꯇꯛ ꯇꯧꯔꯒꯀꯣ ꯃꯥꯒꯤ ꯃꯔꯨ ꯃꯅꯨꯡꯗ ꯌꯥꯎꯕꯗꯣ ꯃꯗꯨ ꯌꯥꯝꯗꯕꯤꯗꯀꯣ ꯆꯥꯕ ꯄꯣꯔꯁꯟꯗꯨꯅ ꯌꯥꯝꯗꯣꯏꯅꯦꯕ ꯑꯗꯨꯒ ꯆꯥꯕ ꯀꯥꯟꯗ ꯌꯥꯗ ꯂꯩꯗꯅꯀꯣ ꯄꯛꯄꯗꯣ ꯄꯛꯍꯟꯕꯗꯣ ꯃꯗꯨꯃꯁꯨ ꯂꯩꯇꯕ ꯍꯧꯖꯤꯛꯀꯤ ꯀꯩꯅꯧꯗꯣ ꯐꯥꯏꯕꯔꯂꯦꯁ ꯍꯥꯏ ꯇꯔꯦꯀꯣ ꯐꯥꯏꯕꯔ ꯂꯩꯇꯕ ꯑꯗꯨꯅ ꯆꯥꯕ ꯅꯨꯡꯉꯥꯏꯕ ꯍꯥꯏ ꯇꯔꯦꯣ ꯀꯥ
ꯎꯥ ꯑꯗꯨ ꯑꯩ ꯑꯩꯈꯣꯏꯒꯤ ꯍꯩꯅꯧꯗꯣ ꯑꯗꯨꯁꯨ ꯂꯩꯌꯦ ꯐꯥꯏꯕꯔꯂꯦꯁ ꯍꯥꯏꯕꯗꯨ ꯅꯪꯅ ꯍꯧꯖꯤꯛ ꯐꯖꯅ ꯗꯤꯁꯀ꯭ꯔꯥꯏꯕ ꯇꯧꯈ꯭ꯔꯕꯗꯣ ꯑꯗꯨ ꯌꯥꯝ ꯍꯥꯎꯕ ꯃꯥꯜꯂꯦ ꯑꯗꯨ ꯑꯣꯏꯔꯁꯨ ꯑꯩꯈꯣꯏꯒꯤ ꯍꯩꯅꯧ ꯑꯃ ꯈꯔ ꯄꯤꯛꯑꯦ ꯄꯤꯛ꯭ꯔꯒ ꯌꯥꯝ ꯍꯕ ꯐꯥꯏꯕꯔ ꯌꯥꯝ ꯂꯩꯕ
ꯎꯝ
ꯑꯩꯈꯣꯏꯅ ꯆꯥꯕ ꯀꯥꯟꯗ ꯑꯩꯈꯣꯏꯒꯤ ꯌꯥꯁꯨ ꯗꯤꯁꯇꯔꯕ ꯇꯧꯧꯕꯀꯣ ꯑꯗꯨ ꯂꯩꯌꯦ ꯑꯩꯈꯣꯏꯗ ꯑꯗꯨ ꯑꯗꯨꯅ ꯈ꯭ꯋꯥꯏꯗꯒꯤ ꯍꯧꯕꯅꯦ ꯑꯩꯈꯣꯏꯒꯤ
ꯎꯝ
ꯌꯥꯝ ꯍꯧꯥꯎꯋꯦ ꯅꯣꯏꯕꯨꯁꯨ ꯄꯤ ꯆꯅꯤꯡꯉꯤꯗ
ꯂꯥꯛꯀꯦ ꯅꯣꯡꯃ ꯑꯗꯣ ꯆꯥꯁꯤꯟꯗꯗꯅ ꯑꯩ ꯑꯩꯅ ꯄꯥꯝꯃꯤꯁꯦ ꯅꯣꯏꯒꯤꯗ ꯆꯥꯕꯗꯪ ꯅꯠꯇꯕ ꯅꯣꯏꯒꯤ ꯃꯔꯨꯗꯣ ꯑꯩ ꯄꯥꯝꯕ
ꯑꯣ ꯃꯔꯨ ꯈꯪꯗ꯭ꯔꯦꯍꯦ ꯂꯧꯊꯣꯛꯄ꯭ꯔꯣꯠꯇꯥ ꯍꯧꯖꯤꯛꯇꯤꯀꯣ ꯑꯁꯤ ꯍꯩꯅꯎꯗꯣ ꯉꯥꯅ ꯄꯥꯟꯕꯒꯤ ꯉꯥꯟꯅ ꯑꯗꯨꯝ ꯃꯦꯆꯌꯣꯔ ꯑꯣꯏꯈ꯭ꯔꯦ ꯑꯗꯨ ꯍꯧꯖꯤꯛꯇꯤ ꯂꯩꯇ꯭ꯔꯦ ꯑꯃ ꯑꯅꯤꯒꯨꯝꯕ ꯂꯩꯔꯝꯅꯤ
ꯎꯝ ꯎꯝ
ꯃꯥ ꯆꯞ ꯃꯥꯟꯅꯕꯗꯣ ꯑ ꯃꯥꯒꯤ ꯇ꯭ꯔꯤꯗꯣ ꯑꯅꯤꯅꯦꯕ ꯑꯗꯨ ꯑꯅꯤ ꯑꯣꯏꯔꯁꯨ ꯑꯩꯈꯣꯏꯅ ꯄꯪꯆꯥꯥ ꯆꯥꯕꯒꯤꯀꯣ
ꯎꯝ
ꯃꯤꯅꯁꯨ ꯑꯗꯨꯝ ꯂꯥꯔꯒ ꯆꯥꯏ ꯑꯩꯈꯣꯏꯅꯁꯨ ꯆꯥꯏ ꯑꯗꯨꯝ ꯇꯧꯏꯤ
ꯎꯝ
ꯂꯩꯗ꯭ꯔꯦ ꯍꯧꯖꯤꯛ
ꯎꯝ ꯑꯗꯣ ꯍꯥꯎꯕ ꯄꯣꯠ ꯍꯥꯏꯕꯁꯤꯗꯤ ꯃꯌꯥꯝ ꯆꯥꯅꯤꯡꯉꯤ ꯅꯠꯇ꯭ꯔꯥ ꯀꯣ ꯎꯝ ꯅꯣꯏ ꯀꯩ ꯃꯊꯦꯜ ꯆꯥꯔꯤꯉꯁꯦ ꯁꯦ
ꯑꯁꯤ ꯑꯩꯈꯣꯏ ꯎ ꯁꯟꯁꯥ ꯆꯥꯏ ꯁꯪ ꯁꯪꯁꯔꯦ ꯃꯊꯦꯜ ꯌꯦꯃꯤ ꯑꯩꯈꯣꯏꯁꯨ
ꯍꯥꯎꯗꯕꯗꯤ ꯅꯠꯇꯦꯅꯦ ꯈ
ꯎꯝ ꯍꯧꯋꯦ ꯍꯋꯦ ꯉꯁꯤꯒꯤ ꯃꯅꯨꯡꯅꯨꯡꯁꯥꯒ ꯎꯝ
ꯀꯩ ꯇ꯭ꯔꯥꯏꯞꯅꯣꯀꯣ ꯑꯩ ꯈꯤꯇꯪ ꯈꯪꯅꯤꯡꯉꯤꯗ ꯀꯩꯅꯣ
ꯖꯦ ꯃꯥꯏ ꯈꯪꯕ꯭ꯔꯥ
ꯑꯣ ꯅꯪ ꯅꯍꯥꯟ ꯍꯥꯏꯈ꯭ꯔꯦ ꯍꯣꯖꯃꯅꯦ ꯍꯣꯏ ꯍꯣꯏꯣꯏ ꯌꯨꯝ ꯄꯥꯟꯈ꯭ꯔꯕ ꯆꯦꯗꯤ ꯑꯉꯥꯡ ꯀꯌꯥ ꯁꯨꯔꯒꯦ
ꯑꯉꯥꯡ ꯂꯩꯇ꯭ꯔꯤꯗ
ꯑꯣ ꯀꯌꯥꯝ ꯀꯨꯏꯔꯦꯒꯌꯥꯝ ꯌꯨꯝ ꯄꯥꯟꯕ
ꯑ ꯗꯤꯁ ꯏꯌꯔꯗ ꯉꯥꯏꯔꯤ ꯌꯥꯝꯦꯝ ꯀꯣꯏ ꯎꯝ ꯂꯩ꯭ꯂꯌꯦ
ꯑꯣ ꯑꯣ ꯑꯣ ꯑ ꯑꯦ ꯁꯥꯎꯠꯇ ꯑꯣꯖꯥ ꯑꯣꯏ ꯍꯥꯏꯕꯗꯨꯔꯣ
ꯍꯣꯏ ꯍꯣꯏ ꯑꯗꯨꯅꯦ
ꯑꯣ ꯑꯣ ꯑꯣ ꯑꯣ ꯑꯣ ꯑꯩ ꯅꯤꯡꯁꯤꯡꯈ꯭ꯔꯦ ꯅꯤꯡꯁꯤꯡꯪꯈ꯭ꯔꯦ ꯅꯤꯡꯁꯤꯡꯉ ꯅꯍꯥꯟ ꯑꯩ ꯇꯧꯔꯛꯇꯣ ꯅꯤꯡꯁꯤꯡꯉꯦꯀꯣ
ꯍꯣꯏ ꯍꯣꯏ ꯅꯪꯕꯨ ꯅꯤꯡꯁꯤꯒꯤ ꯍꯣꯏ ꯍꯣꯏ ꯌꯥꯝ ꯇꯧꯈ꯭ꯔꯕꯤꯒꯤ ꯑꯗꯨ ꯑꯩꯈꯣꯏꯒꯤ ꯃꯤꯡ ꯇꯨꯡꯉꯟꯕ ꯀꯣ ꯍ
ꯑꯗ ꯑꯩꯁꯦ ꯏꯅꯦꯁꯦ ꯏꯅꯦꯒꯤꯅꯦꯕ ꯁꯤꯦ ꯁꯦ ꯑꯗꯨꯒꯤ ꯑꯩ ꯑꯁꯨꯝ ꯍꯥꯏꯗꯤꯀꯣ ꯏꯅꯦ ꯏꯅꯦ ꯐꯣꯟ ꯄꯥꯏꯕ ꯍꯥꯏꯇꯥꯔꯦꯀꯣ ꯃꯥ ꯄꯥꯏꯗꯕꯤꯒꯤ ꯑꯩꯅ ꯁꯨꯝ ꯍꯥꯏꯗꯤ ꯁꯤꯝꯗꯣ ꯑꯩꯅ ꯄꯥꯏꯈ꯭ꯔꯕꯀꯣ ꯅꯦꯠꯋꯥꯛ ꯅꯨꯡꯉꯥꯏꯕ ꯅꯨꯡꯉꯥꯏꯇꯕ ꯂꯩꯗꯅꯀꯣ
ꯎꯝ
ꯑꯗꯒꯅꯦ
ꯄꯁꯨꯁꯨ ꯑ ꯑꯗꯨ ꯍꯧꯖꯤꯛ ꯄꯥꯏꯕꯗꯣ ꯑꯩꯈꯩ ꯀꯥꯖꯤꯟꯒꯤꯅꯦꯕꯀꯣ
ꯑꯥ ꯍꯣꯏ ꯍꯣꯏ ꯍꯣꯏ ꯑꯗꯣ ꯐꯔꯦ ꯐꯔꯦ ꯑꯩ ꯅꯤꯡꯁꯤꯡꯈ꯭ꯔꯦ
ꯇꯧꯗꯕ ꯑꯩꯉꯣꯟꯗ
ꯑꯗꯣ ꯑꯃꯨꯛ ꯑꯅꯤꯃꯛ ꯆꯠꯃꯤꯟꯅꯗꯣꯏꯔꯣ ꯑꯁꯣꯝꯗ
ꯍꯣꯏ
ꯍꯧꯖꯤꯛ ꯁꯨꯇꯤ ꯂꯣꯏꯕꯒ ꯏꯕꯥ ꯑꯌꯥꯝꯕꯒ ꯅꯕꯥꯅꯤꯁꯤ ꯂꯣꯏ ꯆꯠꯃꯤꯟꯅꯗꯣꯏꯕ ꯑꯃꯨꯛ ꯑꯣ ꯅꯍꯥꯟꯁꯨ ꯂꯥꯛꯃꯤꯟꯅ
ꯍꯣꯏ
ꯑꯣꯀꯦ ꯑꯣꯀꯦ ꯑꯣꯀꯦ ꯁꯣꯝꯗꯗꯤ ꯂꯩꯕ ꯅꯨꯡꯉꯥꯏꯕ꯭ꯔꯥ ꯈꯔ ꯑꯦꯛꯁꯄꯤꯔꯌꯦꯦꯟꯁ ꯍꯥꯏꯔꯛꯑꯣꯅꯦ
ꯑꯁꯤꯗ
ꯑꯁꯣꯝꯗ ꯂꯩꯔꯨꯕꯒꯤ ꯀꯩꯅꯣꯗꯣ ꯅꯨꯡꯉꯥꯏꯕ ꯑꯋꯥꯕ ꯅꯨꯡꯉꯥꯏꯕ ꯈꯔ ꯀꯩ ꯀꯩ ꯀꯃꯥꯏꯅ ꯇꯧꯔꯛꯏ ꯍꯥꯏꯕ
ꯑꯣ ꯁꯥꯎꯗꯠꯇ ꯂꯩꯕꯗꯨ ꯀꯣ
ꯎꯝ
ꯑ ꯌꯥꯝ ꯅꯨꯡꯉꯥꯏꯗ ꯃꯤꯁꯨ ꯌꯥꯝ ꯐꯌꯦ ꯑꯩꯈꯣꯏꯗꯤ ꯍꯥꯟꯅ ꯑꯩꯗꯤ ꯍꯥꯟꯅ ꯑꯗꯨꯝ ꯀꯦꯄꯤꯇꯥꯜꯗ ꯂꯩꯕ ꯑꯌꯥꯝꯕ ꯃꯇꯝꯁꯦ ꯑꯩꯅ ꯀꯦꯞꯇꯜꯗ ꯂꯩꯊꯣꯛꯈ꯭ꯔꯕ ꯑꯗꯨ ꯁꯥꯎꯠꯇꯠꯇ ꯂꯥꯛꯄ ꯀꯥꯟꯗꯗꯤ ꯗꯤꯐ꯭ꯔꯦꯟꯁꯇꯣ ꯌꯥꯝ ꯂꯩꯌꯦ ꯃꯤꯗꯣ ꯃꯣꯏꯒꯤ ꯃꯁꯥꯛ ꯎꯕ ꯀꯥꯟꯗꯗꯤ ꯑꯁ ꯑꯁꯤ ꯃꯤꯁꯦ ꯌꯥꯝ ꯐꯥꯔꯣꯏ ꯍꯥꯏꯕ ꯃꯁꯥ ꯉꯥꯛꯇꯅꯦ ꯁꯦꯡꯕ ꯍꯥꯏꯔꯗꯤꯀꯣ ꯅꯨꯄꯥꯁꯤꯡꯁꯦ ꯑꯗꯨꯝ ꯔꯐ ꯑꯣꯏꯅ ꯎꯑꯦꯕ ꯑꯗꯨ ꯑꯁ ꯃꯣꯏꯒꯤ ꯎꯝ ꯀꯔꯤꯅꯣ ꯑꯩꯈꯣꯏꯕꯨ ꯐꯕꯨꯀꯣ ꯌꯥꯝ ꯔꯦꯁꯄꯦꯛ ꯑꯣꯏꯅ ꯇꯧꯋꯦ ꯃꯣꯏꯅ ꯑꯗꯨ ꯀꯤꯅꯤꯡꯉꯥꯏ ꯑꯩ ꯍꯦꯛ ꯂꯥꯔꯒ ꯑꯦꯌꯥꯔꯄꯣꯠ ꯌꯧꯔꯒ ꯊꯣꯛꯄ ꯃꯇꯝꯗ ꯑꯣꯇꯣ ꯗ꯭ꯔꯥꯏꯚꯔꯁꯤꯡ ꯀꯣ
ꯎꯝ
ꯃꯣꯏꯒꯤ ꯃꯁꯛꯁꯦ ꯌꯥꯝ ꯀꯤ ꯀꯤꯅ ꯑꯣꯏꯑꯦꯕ ꯑꯗꯨꯒꯤ ꯑꯩ ꯌꯥꯝ ꯀꯤꯈ꯭ꯔꯕ ꯑꯗꯨ ꯑꯩꯅ ꯑꯗꯨꯝ ꯂꯩꯔꯒ ꯑꯩꯒꯤ ꯑꯦꯛꯁꯄꯤꯔꯤꯌꯦꯟꯁꯁꯦ ꯑꯥ ꯅꯣꯔꯠꯇꯒꯤꯀꯣ ꯁꯥꯎꯠꯁꯦ ꯌꯥꯝ ꯐꯕꯅꯦꯅ ꯑꯗꯨꯝ ꯈꯜꯂꯦ ꯁꯤꯡꯦ ꯁꯨ ꯌꯥꯝ ꯑꯩꯈꯣꯏꯕꯨ ꯔꯦꯁꯄꯦꯛ ꯇꯧꯕ ꯑꯩꯈꯣꯏꯅ ꯄꯥꯕ꯭ꯂꯤꯛ ꯇ꯭ꯔꯥꯟꯁꯄꯣꯔꯠꯀꯨꯝꯕ ꯌꯨꯁ ꯇꯧꯕ ꯀꯥꯟꯗꯁꯨ ꯑꯩꯈꯣꯏ ꯅꯨꯄꯤ ꯑꯣꯏꯕꯅꯤꯅ ꯅꯨꯄꯤꯒꯤ ꯑꯗꯨꯝ ꯄꯤꯌꯦ ꯃꯣꯏꯗꯤ ꯑꯗꯨꯒ ꯑꯩꯈꯣꯏꯕꯨꯁꯨ ꯌꯥꯝ ꯅꯨꯡꯁꯤ ꯅꯨꯡꯁꯤꯅ ꯇꯧꯕꯀꯣ
ꯎꯝ ꯃꯊꯛꯇꯗꯤ ꯈꯔ ꯌꯥꯗ꯭ꯔꯦꯀꯣ
ꯃꯊꯛꯇꯗꯤ
ꯃꯊꯛꯇꯤ ꯃꯊꯛ ꯀꯥꯏ ꯍꯥꯏꯁ ꯃꯊꯛꯇꯗꯤ ꯂꯣꯏꯔꯦ ꯃꯊꯛꯇꯗꯤ ꯍꯥ ꯀꯃꯥꯏ ꯀꯃꯥꯏꯅ ꯇꯧꯔꯗꯤ ꯃꯤꯉꯣꯟꯗꯒꯤꯣ ꯀꯣꯊꯣꯛꯑꯒ ꯆꯥꯒꯅꯤ ꯍꯥꯏꯕꯒꯤ ꯈꯔ ꯌꯥꯝꯈ꯭ꯔꯦꯕ ꯃꯊꯛꯇꯗꯤ ꯅꯠꯇ꯭ꯔꯣ
ꯃꯥꯅꯦ
ꯑꯗꯣ ꯏꯆꯦꯁꯦ ꯀꯩꯅꯣꯁꯤꯗ ꯁꯤꯗ ꯅꯍꯥꯟ ꯐꯥꯏꯅꯥꯟꯁꯇ ꯂꯩꯔꯝꯃꯦ ꯍꯥꯏꯕꯅꯣ ꯅꯠꯇ꯭ꯔꯣ ꯃꯥꯅꯦ ꯃꯥꯅꯦ ꯑꯩ ꯅꯤꯡꯁꯤꯡꯈ꯭ꯔꯦ ꯅꯤꯡꯁꯤꯡꯈ꯭ꯔꯦꯥꯛ ꯆ ꯆꯩꯔꯥꯛꯇ ꯍꯥꯏꯕꯗꯣ
ꯍꯣꯏ ꯍꯣꯏ ꯑ ꯅꯪꯁꯨ ꯑꯗꯨꯗ ꯂꯩꯔꯝꯃꯤꯀꯣ
ꯑꯩ ꯁꯞꯇꯔꯖꯪꯗ ꯂꯩꯕꯅꯦ
ꯑꯥ ꯑꯣꯥ ꯑꯗꯨ ꯊꯣꯛꯄ ꯀꯨꯏꯈ꯭ꯔꯕ꯭ꯔꯣ
ꯑꯩ ꯃꯃꯥꯡ ꯆꯍꯤꯗ ꯂꯥꯛꯄꯅꯤꯅꯦ ꯑꯩꯁꯨ ꯖꯨꯟꯗ ꯀꯣ
ꯑ ꯑꯣ
ꯑꯩ ꯁꯥꯗꯔꯖꯪꯗ ꯆꯍꯤ ꯃꯉꯥ ꯂꯩꯔꯝꯃꯦ ꯈꯪꯕ꯭ꯔꯥ
ꯑꯣ ꯈꯪꯉꯦ ꯑꯗꯨꯝ ꯆꯠꯂꯤꯗ ꯏꯆꯦ ꯂꯩꯕꯤꯒꯦ ꯑꯗꯨꯗꯁꯨ ꯀꯣ ꯔꯦꯟꯗꯤ ꯌꯥꯝ ꯇꯥꯡꯉꯦꯀꯣ ꯑꯗꯨꯗ
ꯍꯣꯏ ꯑꯗꯨꯕꯨꯗꯤ ꯑꯩꯈꯣꯏꯒꯤꯗꯤ ꯆꯤꯀꯥꯒꯣꯅꯤ ꯀꯩꯅꯣ ꯆꯠꯂ ꯄꯥꯔꯇꯤ ꯇꯧꯕꯗꯤꯀꯣ ꯋꯤꯀꯦꯟꯗꯤ ꯅꯨꯡꯉꯥꯏꯕꯅꯦ
ꯑ
ꯍꯥꯏꯗꯤ ꯅꯨꯡꯉꯥꯏꯕꯅꯦ ꯑꯗꯨꯝ ꯑꯩ ꯍꯧꯖꯤꯛꯁꯨ ꯃꯤꯁ ꯇꯧꯋꯦ ꯑꯗꯨꯝꯀꯣ ꯍꯥꯏꯗꯤ ꯗꯦꯜꯂꯤ ꯑꯇꯩꯗꯗꯤ ꯈꯪꯗꯦꯀꯣ ꯑꯗꯨꯕꯨ
ꯎꯝ
ꯑꯩ ꯑꯩꯅ ꯂꯩꯔꯝꯕ ꯃꯐꯝꯗꯨꯗꯤ ꯑꯁ ꯅꯨꯡꯉꯥꯏꯌꯦ
ꯏꯆꯦꯁꯨꯗꯨꯗ ꯂꯩꯕꯒꯤ ꯑꯩꯒꯤ ꯀꯥꯖꯤꯤꯟ ꯏꯆꯦꯗꯣ ꯑꯗꯨꯗ ꯂꯩꯕꯒꯤ ꯑꯩꯣꯏꯁꯨ ꯋꯀꯦꯟꯒꯨꯝꯂ ꯇꯝ ꯂꯑꯌꯦ
ꯅꯣꯡꯃꯇꯁꯨꯀꯣ ꯑꯩ ꯕꯣꯔꯤꯡ ꯆꯨꯑꯦ ꯍꯥꯏꯅ ꯍꯥꯏꯕ ꯅꯨꯃꯤꯠ ꯂꯩꯈꯤꯗꯦ ꯑꯩ ꯃꯗꯨꯗ ꯂꯩꯕ ꯀꯥꯟꯗꯀꯣ
ꯌꯥꯝꯅ ꯑꯦꯟꯖꯣꯏ ꯇꯧꯈ꯭ꯔ ꯃꯥꯂꯦ ꯎꯝ
ꯍꯣꯏ ꯍꯥꯏꯗꯤ ꯃꯔꯨꯞ ꯃꯄꯥꯡꯁꯨ ꯌꯥꯝꯃꯦ ꯑꯗꯨꯒ ꯑꯗꯨꯗ ꯂꯩꯔꯤꯕ ꯂꯩꯗꯅꯀꯣ ꯔꯦꯁꯇ꯭ꯔꯦꯟꯒꯤ ꯃꯄꯨꯁꯤꯡꯗꯣ ꯑꯩ ꯑꯗꯨꯝ ꯂꯣꯏ ꯇꯤꯟꯅꯩꯕꯀꯣ ꯑꯗꯨꯒꯠ ꯆꯠꯂꯒ ꯆꯠꯂꯒ ꯆꯥꯗ꯭ꯔꯁꯨ ꯂꯩꯗꯅ ꯋꯥꯔꯤ ꯋꯥꯇꯥꯏ ꯃꯣꯏꯒ ꯑꯗꯨꯝ ꯁꯥꯟꯅꯕ ꯅꯠꯇ꯭ꯔꯒ ꯋꯤꯀꯦꯟꯗꯗꯤ ꯑꯗꯨꯝ ꯆꯥꯁꯨ ꯆꯥꯕꯤꯔꯦꯀꯣ ꯑꯩꯈꯣꯏ ꯌꯨꯝꯗꯒꯁꯨ ꯆꯥꯛꯀꯁꯨꯦ ꯊꯣꯡꯗꯕꯤꯗ ꯃꯣꯏꯗ ꯑꯗꯨꯝ ꯆꯥꯔꯅꯤ ꯑꯗꯨꯃꯥꯏꯅ ꯇꯧꯔꯒꯀꯣ ꯑꯁ ꯅꯨꯡꯉꯥꯏ ꯑꯗꯨꯝ
ꯀꯅꯥꯒ ꯇꯗ ꯂꯩꯕ ꯀꯥꯟꯗꯥ ꯍꯥ
ꯑꯩ ꯏꯊꯟꯗ ꯂꯩ ꯑꯩ ꯁꯤꯁꯇꯔ ꯑꯩ ꯑꯩ ꯏꯆꯟꯅꯨꯄꯤ ꯑꯃ ꯂꯩꯔꯝꯕꯅꯦꯕꯀꯣ
ꯍꯣꯏ ꯍꯣꯏ
ꯃꯥꯗꯣ ꯌꯨꯝ ꯄꯥꯟꯊꯣꯛꯈ꯭ꯔꯕ ꯑꯗꯨꯒꯤ ꯑꯩ ꯏꯊꯟꯗ ꯑꯗꯨꯝ ꯇꯥꯔꯕ
ꯎꯝ
ꯑꯗꯨꯃꯥꯏꯅ ꯏꯊꯟꯗ ꯂꯩ ꯍꯥꯏꯕ ꯋꯥꯅꯤ ꯑꯗꯨꯝ ꯅꯨꯡꯉꯥꯏꯌꯦꯀꯣ ꯑꯗꯨꯝ ꯍꯥꯏ ꯗꯤ ꯣꯔꯡ ꯁꯨꯝ ꯁ ꯆꯨꯗꯦ ꯑꯗꯨꯝ ꯌꯥꯝ ꯅꯨꯡꯉꯥꯏꯅ ꯂꯩꯕꯅꯦ ꯑꯗꯣ
ꯍꯣꯏ ꯍꯣꯏ ꯑꯗꯨ ꯂꯩꯀꯥꯏꯁꯨ ꯌꯥꯝ ꯐꯕꯅꯤꯗ
ꯎꯝ ꯑꯗꯨꯗꯒꯤꯗꯤ ꯑꯗꯨ ꯑꯗꯨꯒꯤꯗꯤ ꯃꯗꯨꯗ ꯂꯩꯔꯤꯕ ꯌꯨꯝꯒꯤ ꯌꯨꯝꯕꯨ ꯃꯌꯥꯝꯗꯣ ꯑꯩꯗꯤ ꯌꯨꯝꯕꯨ ꯃꯌꯥꯝꯁꯨ ꯂꯣꯏ ꯈꯪꯅꯕꯀꯣ ꯂꯣꯏ ꯈꯪꯅꯩꯕ ꯑꯍꯟ ꯃꯌꯥꯝꯗꯣ ꯑꯗꯨꯒꯤꯁꯨ ꯑꯩꯒꯤ ꯈꯔ ꯑꯉꯥꯡ ꯑꯣꯏꯕ ꯀꯥꯡꯕꯨꯁꯨ ꯑꯩꯒ ꯃꯔꯨꯞ ꯂꯣꯏ ꯇꯤꯟꯅꯕꯀꯣ ꯑꯗꯨꯒꯤ ꯑꯗꯨꯝ ꯍꯥꯏꯗꯤ ꯂꯣꯀꯦꯜꯒꯁꯨ ꯐꯖꯅ ꯈꯪꯅꯕꯅꯤꯅꯀꯣ ꯑꯃꯨꯛ ꯃꯣꯏꯅꯁꯨ ꯑꯗꯨꯝ ꯔꯦꯁꯄꯦꯛ ꯄꯤ ꯍꯥꯏꯗꯤ ꯑꯇꯩꯒꯤ ꯀꯩꯅꯣ ꯑꯗꯨꯃꯥꯏꯅ ꯀꯣ ꯍꯥꯏꯗꯤ ꯈꯔ ꯂꯩ ꯂꯩꯗꯅꯀꯣ ꯂꯥꯎ ꯈꯣꯡꯗꯅ ꯍꯣꯠꯇꯅ ꯑꯩꯈꯣꯏꯒꯤ ꯂꯝꯒꯤ ꯑꯣꯏꯔꯁꯨ ꯀꯣ ꯑꯗꯨꯃꯥꯏꯅ ꯇꯧꯕꯁꯨ ꯂꯩ ꯃꯣꯏꯁꯨ ꯑꯗꯨꯝ ꯁꯛ ꯌꯦꯡꯉꯦꯕꯀꯣ ꯑꯗꯣ ꯑꯩꯗꯤ ꯃꯣꯏꯒ ꯑꯗꯨꯝ ꯑꯗꯨꯝ ꯇꯤꯟꯅꯕꯅꯤꯅꯀꯣ ꯑꯗꯨꯝ ꯍꯥꯏꯗꯤ
ꯎꯝ
ꯆꯠꯊꯣꯛ ꯆꯠꯁꯤꯟꯗꯁꯨ ꯂꯩꯗꯅꯀꯣ ꯑꯗꯨꯝ ꯍꯥꯏꯗꯤ
ꯍꯣꯏ
ꯃꯣꯏ ꯐꯝꯂꯤꯉꯩꯗ ꯑꯩꯅ ꯑꯗꯨꯝ ꯂꯥꯟꯊꯣꯛꯈꯤꯕ ꯍꯥꯏꯁꯦ ꯑꯩꯉꯣꯟꯗꯁꯨ ꯀꯩꯅꯣꯝ ꯐꯤꯜ ꯇꯧꯋꯤ ꯑꯦꯠꯂꯤꯁ ꯋꯤꯁ ꯇꯧꯔꯝꯗꯕꯤꯗ ꯑꯗꯨꯃꯥꯏꯅ ꯃꯣꯏꯁꯨ ꯋꯤꯁ ꯇꯧꯔꯛꯀꯅꯤ ꯑꯩꯁꯨ ꯋꯤꯁ ꯇꯧꯒꯅꯤ ꯑꯗꯨꯝ ꯇꯧꯕꯗꯣ ꯃꯗꯨꯃꯥꯏꯅ ꯇꯧꯔꯒ ꯑꯍꯟꯁꯤꯡꯁꯤꯒꯣ ꯑꯗꯨꯃꯥꯏꯅ ꯇꯧꯕ ꯑꯗꯨꯝ ꯅꯍꯥꯁꯤꯡꯒꯤ ꯍꯥꯏꯔꯦ ꯑꯍꯟꯁꯤꯡꯒꯤ ꯍꯥꯏꯔꯦ ꯑꯗꯨꯝ ꯃꯔꯨꯞ ꯃꯄꯥꯡꯒꯤ ꯍꯥꯏꯔꯦ ꯑꯗꯨꯝ ꯍꯥꯏꯗꯤ ꯂꯣꯏꯅ ꯀꯝꯐꯔꯇꯦꯕꯜ ꯑꯣꯏꯕ ꯍꯥꯏꯇꯥꯔꯦꯀꯣ ꯆꯥꯅꯕ ꯍꯥꯏꯇꯥꯔꯦꯀꯣ ꯃꯌꯥꯝ
ꯎꯝ
ꯃꯗꯨꯒꯤ ꯑꯗꯨꯝ ꯏꯁꯥꯒꯤ ꯈꯨꯟꯒꯤ ꯇꯥꯏꯞꯇꯒ ꯑꯗꯨꯝ ꯈꯟꯈ꯭ꯔꯕꯅꯤ ꯑꯩꯁꯦ
ꯍꯣꯏ
ꯎꯝ
ꯅꯨꯡꯉꯥꯏꯅꯦ
ꯎꯝ ꯑꯗꯣ ꯏꯆꯦꯅ ꯍꯧꯖꯤꯛ ꯍꯥꯏꯕꯗꯨꯁꯨ ꯅꯨꯡꯉꯥꯏꯔꯝꯒꯅꯤ ꯁꯥꯎꯠꯇꯁꯨ ꯀꯣ ꯋꯥꯔꯝꯒꯅꯦ
ꯅꯨꯡꯉꯥꯏꯅꯤ ꯅꯨꯡꯉꯥꯏꯕꯅꯦ ꯑꯗꯨ ꯕꯥꯏꯛꯇꯤ ꯇꯣꯉꯥꯟꯕꯅꯦ ꯑꯥꯗꯒꯤ
ꯎꯝ
ꯄ ꯁꯨꯨꯔꯝ